ꯆꯥꯛ ꯆꯔꯕꯣ ꯑꯥꯎ ꯇꯥꯏꯌꯦ
ꯎꯝ ꯆꯔꯦ ꯀꯩꯁꯨ ꯇꯧꯗꯦꯗ ꯁꯨꯝ ꯐꯝꯂꯤ ꯅꯪ ꯆꯥꯔꯕꯣ
ꯑꯥ ꯆꯥꯔꯦ
ꯀꯩ ꯏꯟꯖꯥꯡ ꯆꯥꯕꯅꯣ
ꯑꯩꯈꯣꯏꯗꯨ ꯌꯦꯟ ꯆꯥꯏꯌꯦ
ꯑꯁ ꯍꯥꯎꯅꯤꯗꯥ ꯌꯦꯟꯗꯤ
ꯑ ꯅꯪ ꯅꯪ ꯅꯪꯗꯤ
ꯑꯩꯈꯣꯏꯗꯤ ꯀꯣꯕꯤ ꯉꯥꯛꯇꯪ ꯆꯥ ꯂꯩꯕꯕꯨ
ꯑꯗꯨꯏꯁꯨ ꯑꯍꯥꯎꯕ ꯃꯈꯟ ꯑꯃꯅꯦ
ꯍꯣꯏ ꯀꯣꯕꯤ ꯆꯟꯇ꯭ꯔꯨ ꯍꯧꯗꯤ ꯍꯧꯕꯅꯤ ꯇꯨꯕꯨ
ꯍꯝ
ꯆꯥꯔ
ꯇꯂꯧ ꯆꯃꯟꯗꯅ ꯑꯣꯔꯦ ꯍꯥꯏꯗ꯭ꯔꯕ
ꯎꯝ ꯀꯩꯗꯧꯔꯤꯅꯣ
ꯁꯨꯝ ꯐꯃꯝꯃꯤꯅꯦ
ꯑꯣ
ꯑꯗꯨꯒ ꯑꯁꯤ ꯅꯪꯉꯣꯟꯗ ꯀꯣꯜ ꯇꯧꯔꯛꯏꯁꯦ
ꯍꯥꯏ ꯎꯝꯍꯝ ꯅꯪ ꯍꯥꯎꯕ꯭ꯔꯣ ꯏꯟꯁꯥꯡ
ꯍꯟꯖꯥꯡ ꯍꯥꯎꯋꯦ ꯑꯩꯅ ꯊꯣꯡꯕꯗꯤꯅ ꯍꯥꯎꯋꯦ
ꯍꯧꯔꯝꯅꯤ ꯍꯣꯏ ꯌꯦꯟꯁꯥꯗꯤ ꯑꯗꯨꯝ ꯁꯥꯁꯤꯡꯗꯤ ꯑꯗꯨꯝ ꯍꯥꯎꯅꯤꯅ
ꯊꯣꯝꯕ ꯍꯩꯕꯒꯤꯅꯦ
ꯍꯣꯏ
ꯆꯥꯕꯨꯗꯤ ꯍꯥꯎꯇꯦ
ꯊꯣꯡꯕ ꯍꯩ
ꯎꯝ
ꯀꯥꯏ ꯀꯥꯏ ꯆꯠꯀꯦ ꯉꯁꯤꯗꯤ
ꯏꯌꯥꯄꯤꯁꯨ ꯂꯩꯇꯦꯇꯥ ꯀꯣꯂꯦꯁ ꯆꯠꯂꯧ ꯑꯃꯨꯛ ꯍꯂꯥꯏꯌꯦ
ꯎꯝ
ꯗꯦ ꯑꯝ ꯏꯝꯐꯥꯜ
ꯕꯣꯜ ꯌꯦꯡꯗꯣꯏꯔꯣ
ꯉꯁꯤꯀꯣ ꯍꯣꯌꯦꯡ ꯕꯣꯜ ꯉꯁꯤ ꯌꯦꯡꯗꯣꯏꯅꯤ ꯄꯨꯡ ꯕꯔꯧ ꯃꯈꯥꯏꯗ ꯂꯩꯀꯣ
ꯑꯥ ꯁꯄꯣꯔꯠꯔꯣ ꯉꯁꯤꯒꯤ ꯉꯁꯤꯒꯤ ꯑꯣꯏꯅ
ꯎꯝ
ꯀꯅꯥ ꯁꯞꯕꯣꯠ ꯇꯧꯗꯣꯏꯅꯣ
ꯀꯩ ꯍꯥꯏꯕ
ꯃꯁꯤꯒꯤ ꯕꯣꯜ ꯑꯣꯏꯅꯅꯦ ꯀꯅꯥ ꯁꯞꯄꯣꯔꯠ ꯇꯧꯗꯣꯏꯅꯦꯕ ꯕꯦꯜꯖꯤꯌꯝꯂ ꯏꯁꯄꯦꯟꯂ
ꯑꯁꯤꯗꯤꯀꯣ ꯏꯁꯄ ꯑꯣꯏꯅ ꯏꯁꯄꯦꯟ ꯑꯣꯏꯅ ꯁꯞꯄꯣꯔꯠ ꯇꯧꯔꯒꯦ ꯎ ꯅꯪꯗꯤ
ꯑꯩꯁꯨ ꯇꯧꯗꯣꯏꯅꯦ ꯁꯄꯦꯟ
ꯑꯗꯨ ꯃꯅ
ꯌꯥꯝꯃ ꯍꯣꯏ
ꯆꯝꯕꯅꯏꯗꯅ ꯑꯩꯈꯣꯏꯅꯤ ꯁꯞꯄꯣꯔꯇꯔꯅꯤ
ꯎꯝ ꯃꯣꯏꯗꯤ ꯕꯔꯀꯥꯔꯒꯤ ꯀꯩꯅꯣ ꯌꯥꯝꯃꯦꯕꯀꯣ ꯑꯗꯨꯅ ꯃꯣꯏ ꯑꯣꯏꯅ ꯇꯧꯔꯒꯦ
ꯑ ꯅꯣ ꯑꯣ ꯑꯥ ꯑꯗꯨꯗꯣ ꯄꯨꯡ ꯕꯔꯣ ꯃꯈꯥꯏꯅꯤꯀꯣ
ꯎꯝ
ꯇꯨꯝꯗꯤ ꯇꯨꯝꯅꯤꯡꯕ ꯑꯗꯨ ꯉꯥꯏꯕ ꯇꯥꯔꯦ ꯑꯗꯣ
ꯎꯝ ꯅꯔꯥꯁꯨ ꯌꯦꯡꯒꯦ ꯇꯧꯔꯒ ꯑꯗꯨꯝ ꯇꯨꯝꯃ ꯂꯩꯔꯝꯃꯦ ꯌꯦꯡꯗ꯭ꯔꯦ
ꯎꯝ ꯎꯝ ꯌꯦꯡ ꯌꯦꯡꯃꯟꯕꯒꯤ ꯃꯤꯠꯇꯨ ꯅꯥꯔꯦ ꯑꯗꯨꯗꯤ
ꯎꯝ ꯑꯣ ꯀꯥꯎꯁꯂꯣꯏꯔꯗꯤ ꯐꯔꯅꯤ ꯋꯥꯏ ꯑꯃ ꯁꯪꯉꯅꯤ ꯑꯦꯝ ꯕꯤꯁꯨ ꯆꯥꯕ ꯇꯨꯝꯕꯁꯨ ꯆꯥꯕ
ꯎꯝ ꯏꯁꯤ ꯀꯒꯥꯏ ꯊꯕꯈꯕ ꯅ
ꯉꯁꯤꯁꯦ ꯑꯩ ꯀꯩꯇꯧꯋꯦ ꯉꯁꯤꯁꯦ ꯉꯁꯤꯁꯦ ꯑꯩ ꯀꯩꯗꯧꯕꯅꯣ ꯀꯥꯎꯔꯅꯦ
ꯎꯝ ꯍꯗꯅꯦ
ꯑ ꯉꯁꯤꯁꯦ ꯑꯩꯁꯦ ꯉꯁꯤꯁꯦ ꯐꯤ ꯁꯨꯒ ꯐꯤ ꯁꯨꯏ ꯑꯩꯒꯤ ꯐꯤꯔꯣꯟꯜ ꯨꯝꯕ ꯁꯨꯔꯒ ꯉꯁꯤꯗꯤ ꯀꯩꯝ ꯇꯧꯗꯦꯗ ꯑꯗꯒꯤꯗꯤ ꯒꯦꯝ ꯉꯥꯛ ꯁꯥꯟꯅꯩ
ꯑ ꯎꯝ ꯎꯝ
ꯍꯥ
ꯑꯩꯈꯣꯏꯒꯤ ꯁꯨꯝ ꯌꯨꯝ ꯂꯩ ꯂꯩ ꯂꯁꯪ ꯀꯥ
ꯑꯣ ꯐ꯭ꯔꯥꯏꯗꯦ ꯑꯩꯈꯣꯏꯁꯨ ꯅꯨꯅꯨꯡꯗꯥꯡ ꯋꯥꯏꯔꯝꯗꯤ ꯀꯥꯏ
ꯑꯣꯏ ꯊ ꯇ ꯑꯣ ꯀꯕꯤ ꯐꯔꯤꯗꯤ
ꯎꯝ ꯌꯥꯝ ꯐꯩꯅꯦ ꯑꯗꯨꯁꯨ
ꯎꯝ
ꯍ ꯍꯗꯤ ꯀꯥꯏ ꯀꯥꯏ ꯆ ꯇꯣꯏꯅ
ꯌꯦꯡꯁꯦ ꯈꯪꯗꯅ ꯍꯌꯦꯡꯁꯦ ꯀꯂ ꯃ ꯁꯗꯏꯅꯤ
ꯑ ꯁꯦꯃꯤꯁꯇꯔ ꯀꯌꯥ ꯀꯥꯏꯅꯣ
ꯊꯥꯔꯠ
ꯑꯣ ꯍꯧꯖꯤꯛ ꯑꯦꯛꯖꯥꯝ ꯊꯥꯏꯗꯣ ꯅꯣꯏ ꯅꯣꯏꯒꯤꯔꯥ ꯅꯣꯏ ꯀꯩꯅꯣ ꯑꯣꯏꯒꯦꯔꯥ ꯂꯥꯁ ꯏꯌꯥꯔ ꯑꯣꯏꯒꯦꯔꯥ ꯀꯩꯅꯣ ꯍꯧꯖꯤꯛ ꯑꯦꯛꯖꯥꯝ ꯊꯥꯕꯁꯦ
ꯍꯣꯏꯗꯤ ꯅꯠꯇ ꯑꯣꯏꯗꯤ
ꯎꯝ
ꯎꯝ ꯑ ꯎꯝ ꯐꯖꯅꯤꯣ
ꯀꯔꯦ
ꯑ ꯀꯩꯗꯧꯔꯤꯅꯣꯅ
ꯑꯩꯕꯨꯖꯤꯛ ꯐꯝꯃꯤ ꯑꯗꯨꯝ
ꯀꯩ ꯐꯝꯕ ꯂꯦꯞꯇꯣꯏꯅꯤ
ꯂꯦꯞꯄ ꯋꯥꯔꯦꯅ ꯐꯝꯃꯤꯅꯦ
ꯅ ꯋꯥꯔꯁꯨ ꯐꯝ ꯂꯦꯞꯇꯣꯏꯕ ꯐꯝꯃꯤꯗꯤꯀꯣ ꯁꯨꯝꯐꯝꯝ ꯐꯝꯐꯝ ꯂꯩ ꯂꯩ ꯊꯕꯛ ꯁꯨꯅꯤꯡꯉꯥꯏ ꯀꯩꯀꯩ ꯇꯧꯅꯤꯡꯉꯥꯏ ꯑꯃꯨꯛ ꯇꯜꯂꯅꯤ
ꯎ ꯂꯦꯞꯃꯜꯂꯁꯨ ꯋꯥꯏꯦꯗꯅ ꯑꯃꯨꯛ ꯐ ꯐꯝꯃꯒ ꯑꯃꯨꯛꯀ ꯂꯦꯞꯇꯣꯏꯅꯦ ꯉꯍꯥꯛ ꯂꯩꯔꯒ
ꯎꯝ ꯍꯣꯏ ꯑꯗꯨꯁꯁꯨ ꯃꯗꯨꯁꯨ ꯐꯥꯏ
ꯎꯝ
ꯝ
ꯃꯩꯇꯩꯂꯣꯟ ꯉꯥꯡꯕꯁꯦ ꯅꯨꯡꯉꯥꯏꯕ꯭ꯔꯣ
ꯍꯥꯥ
ꯃꯩꯇꯩꯂꯣꯟ ꯏꯝꯄ꯭ꯔꯨꯚ ꯑꯣꯏꯔꯕꯣ
ꯏꯝꯄ꯭ꯔꯨꯐꯇꯤ ꯑꯣꯏꯔꯦ ꯁꯣꯏ
ꯑ ꯎꯝ
ꯎꯝ ꯍ ꯎꯝ ꯎꯝ ꯍꯣꯏꯁꯦ ꯍꯌꯦꯡ ꯀꯩꯀꯩ ꯊꯕꯛ ꯇꯧꯅꯤ ꯅꯪ
ꯍꯌꯦꯡꯁꯦ ꯍꯌꯦꯡ ꯑꯩ ꯀꯩꯅꯣꯗ ꯆꯠꯀꯅꯤ ꯏꯃꯥ ꯏꯃ ꯄꯥꯝꯖꯀꯅꯤ ꯑꯩꯈꯣꯏ ꯏꯄꯨꯒꯤ ꯀꯩꯅꯣꯒꯤ ꯊꯕꯛ ꯑꯃꯒꯤ
ꯍ ꯈꯩꯅ ꯑꯗꯨꯗꯤ
ꯎꯝ
ꯎꯝ ꯁꯤ ꯃꯅꯤꯄꯨꯔꯤ ꯂꯣꯟꯗꯒꯤ ꯅꯪ ꯏꯔꯩ ꯊꯥꯡꯁꯥ ꯑꯗꯨꯃꯥꯏꯗꯣ ꯍꯥꯏꯕꯤꯕ ꯌꯥꯗ꯭ꯔ ꯏ ꯑꯩ ꯊꯪꯁ ꯍꯥꯏꯗꯣ
ꯅꯣꯡꯃꯥꯏꯖꯤꯡ ꯅꯣꯡꯃꯥꯏꯖꯤꯡꯅ ꯁꯟꯗꯦ ꯑꯗꯨꯒꯨꯝꯕꯗꯤ ꯈꯪꯉꯦꯀꯣ ꯑꯗꯨ ꯃꯊꯪ ꯄꯥꯔꯛꯀꯦ ꯀꯦꯀꯣ ꯁꯟ ꯁꯟꯗꯦꯗꯒꯤ ꯁꯟꯗꯦꯗꯒꯤ ꯏꯁꯇꯥꯔꯠ ꯍꯧꯔꯒ
ꯎꯝ
ꯅꯣꯡꯃꯩꯖꯤꯡ ꯅꯤꯡꯊꯧꯀꯥꯕ ꯂꯩꯕꯥꯛꯄꯣꯛꯄ ꯌꯨꯝꯁꯥꯀꯩꯁꯥ ꯁꯒꯣꯜꯁꯦꯜ
ꯏꯔꯥꯏ ꯊꯥꯡꯖꯥ
ꯈꯔ ꯈꯔꯗꯤ ꯈꯪꯉꯦ ꯑꯗꯨꯕꯨ ꯐꯖꯅꯗꯤ ꯈꯪꯗꯕ ꯑꯗꯨꯒꯤ
ꯑꯣ ꯑꯩꯁꯨ ꯊꯥꯏꯅꯗꯤ ꯌꯥꯝ ꯈꯪꯗꯕꯅꯦ ꯑꯗꯨ ꯃꯣꯏꯒꯤ ꯃꯩꯇꯩꯒꯤ ꯁ꯭ꯀꯨꯜꯗ ꯉꯥꯏꯍꯥꯛꯇꯪ ꯇꯤꯆꯤꯡ ꯌꯥꯎꯕꯀꯣ ꯗꯨꯀꯥꯟꯗ ꯈꯪꯕꯅꯦꯗ
ꯎꯝ
ꯈꯪꯗꯦꯗ ꯃꯣꯏ ꯀꯩꯕ ꯑꯁ ꯃꯤꯅ ꯍꯪꯂꯗꯤꯕ
ꯍꯣꯏ ꯃꯅꯤꯄꯨꯔ ꯃꯆꯥꯅꯤꯅ ꯑꯃꯨꯛꯀ
ꯎꯝ
ꯑꯗꯨꯒ ꯀꯩꯅꯣ ꯃꯣꯏ ꯁꯖꯤꯕꯨ ꯀꯥꯂꯦ ꯏꯉꯥ ꯏꯉꯦꯜꯗꯣ ꯑꯗꯨꯗꯤ ꯈꯤꯇꯪ ꯍꯩꯇꯦ ꯃꯣꯏ ꯀꯩꯅꯣꯗꯣ ꯖꯅꯋꯥꯔꯤ ꯐꯦꯕꯋꯥꯔꯤꯗꯣ
ꯑꯣ ꯑꯩꯗꯤ ꯈꯪꯍꯧꯗ꯭ꯔꯦ ꯑꯗꯨꯒꯨꯝꯕꯗꯤ
ꯎꯝ
ꯇꯃ ꯎꯗꯒꯅꯤ ꯇꯥꯝꯗꯕꯅꯤꯅ ꯈꯪꯍꯧꯗ꯭ꯔꯦ
ꯀꯩꯅꯣ ꯑ ꯀꯔꯤ ꯇꯝꯕ꯭ꯔ ꯅꯣꯗꯤ ꯑꯦꯗꯤꯁꯅꯦꯜ ꯏꯪꯂꯤꯁ
ꯍꯣꯢ ꯑꯩꯈꯣꯏꯗꯤ ꯑꯗꯨꯒꯨꯝꯕꯗꯤ ꯐ ꯐꯗꯅ ꯑꯗꯨꯒꯤ
ꯑꯣ ꯑꯩꯈꯣꯏ ꯈꯔ ꯄꯥꯏꯔꯝꯃꯦ ꯑꯗꯨꯝ ꯄꯥꯏꯔꯛꯄꯗꯤ ꯑꯣꯏꯗꯦꯕꯀꯣ
ꯎꯝ
ꯀ꯭ꯂꯥꯁ ꯀꯌꯥꯗꯅꯣ ꯀꯥꯎꯋꯦ ꯄꯥꯏꯕꯗꯣ ꯀꯥꯎꯔꯦ
ꯎꯠ ꯋꯥꯏ ꯁꯤ ꯃꯤꯑꯣꯏꯕ ꯄꯨꯟꯁꯤꯁꯤ ꯋꯥꯏꯅꯤ
ꯋꯥꯥꯢ ꯋꯥꯏ ꯍꯤꯡꯅꯕ ꯍꯣꯠꯅꯕꯁꯨ ꯋꯥꯏ ꯑꯗꯨꯒ ꯁꯤꯕꯁꯨ ꯀꯤꯌꯦ
ꯁꯤꯕꯁꯨ ꯀꯤꯌꯦ ꯍꯤꯡꯕꯁꯨ ꯀꯤꯌꯦ ꯍꯧꯖꯤꯛꯇꯤ ꯀꯩꯗꯧꯅꯤ ꯈꯪꯗ꯭ꯔꯦ
ꯑꯗꯨꯅꯦ
ꯎꯝ ꯆꯥꯛꯇꯤ ꯌꯥꯝ ꯆꯥꯕ꯭ꯔꯣ ꯉꯁꯤ ꯉꯔꯥꯡ
ꯉꯁꯤꯔ ꯌꯥꯝ ꯆꯥꯗꯦ ꯑꯗꯨꯝ ꯅꯣꯔꯃꯦꯜꯗ ꯅꯣꯔꯃꯦꯜ ꯆꯥꯏ ꯍꯣꯏ ꯑ ꯅꯪꯗꯤ ꯆꯥꯛ ꯆꯥꯕ ꯀꯥꯟꯗ ꯏꯁꯤꯡ ꯊꯛꯄ꯭ꯔꯥ
ꯃꯔꯛ ꯃꯔꯛꯇꯥ ꯊꯥꯛꯌꯦ
ꯑꯣ ꯑꯩꯅ ꯈꯟꯕꯁꯤꯅ ꯅꯪꯁꯦ ꯏꯁꯤꯡ ꯁꯥꯏꯕ꯭ꯔꯥ ꯁꯤꯅꯤꯗ
ꯎ ꯑ ꯆꯥꯛ ꯆꯥꯛ ꯆꯥꯛ ꯆꯥꯕꯥ ꯃꯇꯝꯗꯗꯤ ꯏꯁꯤꯡ ꯊꯛꯄ꯭ꯔꯣ ꯈꯔꯥ ꯃꯤ ꯑꯗꯨꯝ ꯈꯔꯒꯤꯗꯤ ꯋꯥꯕ ꯑꯗꯨ
ꯑꯥꯝ
ꯑꯩꯈꯣꯏꯒꯤ ꯀꯔꯤꯁꯨ ꯋꯥꯕ ꯑꯗꯨꯒꯨꯝꯕꯗꯤ ꯊꯛꯄ ꯌꯥꯏ ꯊꯥꯛꯑꯣ ꯃꯔꯛ ꯃꯔꯛꯇ ꯊꯛꯏ
ꯑꯣ ꯑꯌꯨꯛꯇꯗꯤ ꯋꯥꯛꯀꯤꯡꯒꯨꯝꯕ ꯆꯦꯟꯕ꯭ꯔꯣ
ꯍꯣꯏ ꯃꯔꯛ ꯃꯔꯛ ꯆꯦꯜꯂꯦ ꯑꯗꯣ ꯅꯨꯡꯇꯤ ꯑ ꯑꯗꯣ ꯀꯥꯏꯖꯣ ꯁꯤꯁ
ꯅꯨꯡꯇꯤꯒꯤ ꯆꯦꯟꯗꯦ
ꯎꯝ ꯉꯝꯗꯦꯕ
ꯑꯣ ꯕꯣꯜꯒꯨꯝꯕꯗꯤ ꯁꯥꯟꯅꯕ꯭ꯔꯣ
ꯑꯩꯗꯣ ꯕꯣꯜ ꯒꯨꯝꯕꯗꯤ ꯃꯔꯛ ꯃꯔꯛꯇ ꯁꯥꯟꯅꯩꯕ
ꯐꯨꯠꯕꯣꯜ ꯕꯣꯜꯂꯤ ꯕꯣꯜ
ꯐꯨꯠꯕꯣꯜ
ꯑꯣ ꯌꯥꯝ ꯐꯩꯅꯦ ꯐꯨꯠꯕꯣꯜ ꯁꯥꯟꯅꯕ ꯅꯨꯄꯥꯁꯦ ꯌꯥꯝ ꯄꯥꯝꯖꯩꯕ
ꯑꯣ ꯍꯣꯏ ꯃꯔꯛ ꯃꯔꯛꯇ ꯑꯗꯨꯝ ꯍꯣꯏ ꯐꯤꯖꯤꯀꯦꯜ ꯑꯩꯈꯣꯏ ꯏꯁꯥꯒꯤꯀꯣ ꯑ ꯑꯗꯨꯗꯤ
ꯌꯥꯝ ꯐꯩꯌꯦ ꯁꯥꯟꯅꯕꯁꯤꯁꯨ ꯍꯛꯆꯥꯡ ꯐꯕꯅꯦ
ꯎꯝ
ꯎꯝ
ꯆꯥꯛꯇꯤ ꯅꯪꯅ ꯊꯣꯡꯕ꯭ꯔꯣ
ꯑꯗꯨꯝ ꯃꯔꯛ ꯃꯔꯛꯇꯤ ꯑꯗꯨꯝ ꯑꯩꯅ ꯑꯗꯨꯝ ꯊꯣꯡꯢ
ꯁꯦꯁ ꯆꯥꯛ ꯊꯣꯡꯕꯁꯨ ꯍꯩꯌꯦ ꯕꯣꯜ ꯕꯣꯜ ꯁꯥꯟꯅꯕꯁꯨ ꯍꯩ ꯃꯔꯝ ꯃꯣꯛꯌꯦꯅꯦ
ꯎꯝ ꯃꯔꯥꯛ ꯃꯔꯥꯛꯇ ꯑꯗꯧꯝ ꯆꯥꯛ ꯊꯣꯡꯕ ꯍꯥꯏꯥꯡ ꯑꯉꯥꯡ ꯑꯗꯨꯝ ꯇꯝ
ꯃ ꯃ ꯊꯣꯡꯒ ꯑꯣ
ꯀꯩ ꯍꯥꯏꯕꯗꯨꯁꯨ ꯈꯪꯗ꯭ꯔꯦ
ꯑꯗꯨ ꯅꯣꯅꯤꯡꯉꯦ ꯀꯔꯤ ꯉꯥꯡꯕꯣꯏꯅꯣ ꯈꯪꯖꯩ ꯉꯥꯡꯅꯤꯉꯥꯏꯖꯦ ꯑ ꯅꯣꯛꯑꯒ ꯂꯣꯏꯁꯤꯟꯕꯗꯨꯅꯤ
ꯂ ꯁꯤꯟꯗ ꯍꯥꯏꯗꯤ